ꯍꯜꯂꯣ
ꯇꯥꯕ꯭ꯔ ꯇꯕ꯭ꯔꯥ ꯇꯕ꯭ꯔꯥ
ꯇꯥꯏꯌꯦ ꯇꯥꯏꯌꯦ
ꯑꯩꯗꯤ ꯇꯥꯗꯦꯅꯦ ꯀꯔꯤ ꯇꯧꯕꯔꯥ
ꯍꯥ
ꯀ꯭ꯔꯤ ꯇꯧꯕ꯭ꯔꯥ
ꯀ꯭ꯔꯤꯁꯨ ꯇꯧꯗꯦ ꯑꯗꯨꯝ ꯐꯝꯃꯦ ꯅꯪꯗꯤ
ꯆꯥꯛ ꯆꯔꯨꯕ꯭ꯔꯥ
ꯆꯥꯗ꯭ꯔꯤ ꯅꯪꯗꯤ ꯆꯥꯔꯕ꯭ꯔꯥ
ꯑꯦ ꯆꯥꯗ꯭ꯔꯦ ꯑꯩꯁ ꯨ ꯆꯥꯗ꯭ꯔꯤ ꯆꯥꯛ ꯊꯣꯡꯂꯒ ꯂꯩꯑꯦ ꯆꯥꯛ ꯒꯅꯤꯁ ꯊꯣꯡꯔꯒ ꯂꯩꯌꯦ
ꯀ꯭ꯔꯤ ꯍꯦꯟꯖꯥꯡ ꯐꯪꯒꯦ
ꯑꯣꯛꯁꯥ ꯊꯣꯡꯔꯒ ꯂꯩꯌꯦ ꯉꯁꯤꯗꯤ
ꯍꯥꯎꯕꯅꯤꯗꯥ ꯑꯩꯕꯨꯁꯨ ꯄꯤꯌꯣꯅꯦ
ꯑꯣꯛꯁꯥ ꯆꯥꯕ ꯂꯥꯛꯑꯣꯅꯦ ꯑꯣꯛꯁꯥ ꯊꯣꯡꯔꯒ ꯂꯩꯌꯦꯅꯦ
ꯂꯣꯏ ꯄꯤꯒꯦ ꯍꯥꯏꯔꯗꯤ ꯂꯥꯛꯀꯦ
ꯄꯤꯒꯅꯤ ꯄꯤꯒꯅꯤ
ꯀꯦꯖꯤ ꯀꯦꯖꯤ ꯀ꯭ꯌꯥ ꯊꯣꯡꯕ꯭ꯔꯣ
ꯀꯦꯖꯤ ꯇꯔꯥꯒꯨꯝꯕ ꯊꯣꯡꯉꯦ ꯀꯦꯖꯤ ꯑꯅꯤ ꯄꯤꯒꯅꯤ
ꯀꯔꯤꯅꯣ ꯐꯪꯁꯟ ꯂꯩꯕ꯭ꯔꯣ ꯀꯔꯤꯒꯤꯅꯣ
ꯑꯩ ꯅꯨꯄꯤ ꯊꯤꯕ
ꯑꯣ ꯑꯗꯨꯒ ꯀꯦꯖꯤ ꯇꯔꯥ ꯉꯥꯇ ꯊꯣꯡꯕ ꯌꯥꯝ ꯊꯣꯡꯉꯣꯅꯦ
ꯀꯦꯖꯤ ꯇꯔꯥꯁꯨ ꯆꯥꯕ ꯉꯝꯗꯦ ꯍꯥꯏꯔ ꯂꯩꯑꯦ ꯑꯁꯤꯗ
ꯑꯣ ꯅꯪꯒꯤ ꯅꯨꯄꯤꯒꯤ ꯃꯤꯡ ꯀꯔꯤ ꯀꯧꯕ꯭ꯔꯣ
ꯑꯩ ꯅꯦꯄꯥꯂꯤ ꯅꯨꯄꯤ ꯊꯤꯕꯅꯤ ꯑꯩꯁꯦ ꯃꯟ ꯃꯟꯖꯨ ꯍꯥꯏꯕꯅꯦ
ꯑꯣ ꯑꯣ ꯃꯁꯛ ꯐꯖꯕ꯭ꯔꯥ ꯊꯤꯕ꯭ꯔꯣ
ꯑꯁ ꯃꯁꯛꯄꯨꯗꯤ ꯍꯥꯏꯅꯤꯡꯉꯥꯏ ꯂꯩꯇꯦ ꯐꯖꯕꯗꯣ
ꯑꯣ
ꯅꯈꯣꯏ ꯅꯈꯣꯏꯁꯨ ꯅꯣꯏ ꯅꯆꯤꯟ ꯅꯅꯧ ꯄꯨꯔꯒ ꯂꯥꯛꯑꯣꯅꯦ
ꯍꯣꯏ ꯂꯥꯛꯀꯦ ꯂꯣꯀꯦꯁꯟ ꯍꯥꯏꯌꯣꯅꯦ ꯊꯥꯔꯛꯑꯣꯅꯦ
ꯑꯗꯣ ꯑꯩꯈꯣꯏꯒꯤ ꯌꯨꯝꯗ
ꯅꯣꯏ ꯁꯥ ꯑꯣꯛꯥ ꯆꯥ ꯀꯦꯖꯤ ꯇꯔꯥꯉꯥ ꯈꯛꯇ ꯑꯣꯏꯕꯒꯤ ꯑꯩꯈꯣꯏ ꯂꯥꯛꯑꯂꯤ ꯆꯥꯕ
ꯎꯝ ꯎꯝ ꯉꯁꯤꯗꯤ ꯑꯩꯈꯣꯏ ꯊꯕꯛ ꯊꯕꯛ ꯇꯧꯕꯤꯀꯣ ꯈꯔ ꯊꯕꯛ ꯇꯧꯕ ꯃꯤ ꯊꯣꯡꯂꯒ ꯆꯥꯕ ꯍꯌꯦꯡ ꯍꯌꯦꯡꯅ ꯐꯪꯁꯟ ꯇꯧꯒꯅꯤ
ꯑꯣ ꯑꯗꯨꯗꯤ ꯂꯥꯛꯀꯦ ꯍꯌꯦꯡ ꯂꯥꯛꯀꯦ
ꯂꯑꯣ ꯂꯣꯑꯣ ꯍꯌꯦꯡ ꯂꯣꯏꯅꯃꯛ ꯂꯥꯛꯑꯣ ꯃꯔꯨꯞ ꯃꯔꯨꯞ ꯃꯄꯥꯡ ꯂꯩꯕ ꯋꯣꯏ ꯂꯣꯏꯅ ꯄꯨꯔꯒ ꯂꯥꯛꯑꯣ ꯑꯣꯛꯁꯨ ꯊꯣꯡꯒꯅꯤ ꯁꯟ ꯁꯟꯁꯨ ꯊꯣꯡꯉꯦ ꯏꯔꯣꯏꯁꯨ ꯊꯣꯡꯉꯅꯤ
ꯑꯣ
ꯑꯩꯈꯣꯏ ꯑꯦ ꯈꯨꯟ ꯈꯨꯟ ꯈꯨꯟꯗ ꯂꯩꯕ ꯃꯤ ꯂꯣꯏꯅꯃꯛ ꯆꯥꯒꯗꯕꯅꯤꯅꯀꯣ
ꯑꯣ
ꯑꯩ ꯏꯁꯥ ꯌꯥꯝ ꯊꯣꯡꯕꯅꯤ
ꯑꯣ ꯉꯁꯤ ꯀꯗꯥ ꯆꯠꯂꯦ
ꯑꯩꯒꯤ ꯅꯨꯄꯤ ꯀꯗꯥꯏ ꯆꯠꯈ꯭ꯔꯕ꯭ꯔꯥ ꯍꯥꯏꯕ꯭ꯔꯥ
ꯍꯣꯏ
ꯑꯦ ꯑꯩꯒꯤ ꯅꯨꯄꯤꯗꯤ ꯃꯣꯏꯒꯤ ꯌꯨꯝꯗ ꯂꯩꯌꯦ
ꯑꯣ ꯅꯣꯏ ꯅꯕꯥꯅꯤ
ꯍꯌꯦꯡ ꯍꯌꯦꯡ ꯃꯦꯔꯦꯖ ꯇꯧꯕꯅꯤ ꯉꯁꯤ ꯑꯩꯈꯣꯏꯒꯤ ꯌꯨꯝꯗꯅꯤꯅ ꯑꯣꯏꯅꯣꯏ ꯑꯣꯏꯅ
ꯐ ꯍꯣꯏ ꯍꯌꯦꯡ ꯅꯪꯒꯤ ꯅꯨꯄꯤ ꯌꯦꯡꯕ ꯂꯥꯛꯄ ꯇꯥꯔꯦ
ꯂꯥꯛꯑꯣ ꯂꯥꯥꯛꯑꯣ
ꯎꯝ
ꯅꯈꯣꯏ ꯀꯔꯤ ꯀꯔꯤ ꯇꯧꯔꯤꯕ꯭ꯔꯥ ꯍꯧꯖꯤꯛꯀꯥꯟꯗꯤ ꯅꯈꯣꯏꯗꯤ
ꯌꯨꯝꯗ ꯑꯗꯨꯝ ꯂꯩꯌꯦ ꯇꯨꯝꯕ ꯆꯥꯕ ꯀꯣꯏꯕ
ꯑꯦ
ꯅꯪꯗꯤ
ꯌꯥꯝ ꯐꯔꯦꯀꯣ ꯑꯗꯨꯗꯤ
ꯍꯣꯏ ꯅꯪꯗꯤ
ꯑꯩꯗꯤ ꯑꯩꯈꯣꯏꯗꯤ ꯍꯧꯖꯤꯛꯀꯥꯟꯁꯦ ꯌꯨꯝꯗ ꯐꯪꯁꯟ ꯇꯧꯕꯅꯤꯅ ꯊꯕꯛ ꯆꯤꯂꯦ ꯌꯥꯝꯅ
ꯍꯣꯏ ꯆꯤꯜꯂꯝꯅ ꯃꯄꯥꯟꯁꯨ ꯊꯣꯛꯄꯅꯤ ꯊꯣꯛꯅꯤꯡꯉꯥꯏ ꯃꯇꯝ ꯂꯩꯔꯝꯃꯣꯏꯀꯣ
ꯑꯌꯥꯝꯕ ꯃꯄꯥꯟ ꯊꯣꯛꯇ꯭ꯔꯦꯗ ꯑꯩꯈꯣꯏꯗꯤ ꯊꯕꯛꯅ ꯊꯕꯛꯅ
ꯅꯪꯒꯤ ꯅꯨꯄꯤ ꯃꯁꯛ ꯐꯖꯔꯗꯤ ꯌꯥꯏ
ꯅꯨꯄꯤꯗꯤ ꯃꯁꯛ ꯐꯖꯕꯗꯨ ꯂꯣꯏꯔꯦꯅꯦ
ꯑꯗꯨ ꯅꯣꯏ ꯑꯣꯛꯁꯥꯏ ꯃꯅ ꯃꯁꯤꯡꯅ
ꯑꯩꯈꯣꯏꯒꯤ ꯑꯣꯛꯁꯥꯗꯣ ꯑꯩꯈꯣꯏꯒꯤ ꯑꯣꯛꯁꯥꯗꯣ ꯀꯨꯝꯕ ꯂꯣꯏꯗ꯭ꯔꯦ ꯍꯧꯖꯤꯛꯀꯤ
ꯑꯗꯨ ꯃꯅꯝ ꯂꯥꯛꯑꯦꯕ ꯑꯁꯤꯗ ꯅꯪꯅ ꯊꯣꯡꯕꯒꯤ
ꯑꯩꯈꯣꯏꯒꯤ ꯑꯣꯏꯔꯝ ꯃꯍꯩ ꯑꯗꯨꯗꯤ ꯑꯩꯈꯣꯏꯗꯤ ꯊꯣꯡꯕ ꯍꯧꯖꯤꯛꯅ ꯅꯨꯡꯉꯥꯏꯔꯤꯅꯦ ꯃꯅꯝ ꯊꯣꯛꯇ꯭ꯔꯤꯅꯦ
ꯑꯣ ꯑꯩꯗꯤ ꯅꯣꯏꯒꯤꯔꯅ ꯈꯟꯕꯅꯤꯗꯣ ꯆꯥꯕ ꯂꯥꯛꯀꯦꯅ ꯈꯟꯈ꯭ꯔꯕꯅꯤꯅꯦ ꯍꯌꯦꯡꯗꯤ ꯆꯥꯕ ꯂꯥꯛꯄ ꯇꯥꯔꯦ
ꯆꯂꯣ ꯂꯥꯛꯑꯣ ꯂꯥꯛꯑꯣ
ꯍꯣꯏ ꯍꯣꯏ ꯍꯣꯏ ꯑꯗꯨ ꯅꯪꯗꯤ ꯀꯣꯂꯦꯖ ꯀꯥꯗ꯭ꯔꯣ
ꯑꯩ ꯅꯨꯄꯤ ꯊꯤꯒꯗꯧꯔꯦꯒ ꯀꯗꯥꯢꯗꯒꯥ ꯀꯣꯂꯦꯖ ꯇꯧꯅꯤ ꯑꯩꯗꯤ
ꯀꯣꯂꯦꯖ ꯀꯥꯕ ꯂꯣꯢꯔꯕ꯭ꯔꯥ ꯇꯣꯛꯈ꯭ꯔꯕ꯭ꯔꯥ
ꯂꯣꯢꯔꯦ ꯑꯩ ꯊꯕꯛ ꯇꯧ ꯗ꯭ꯔꯤ ꯐꯥꯔꯝ ꯇꯧꯔꯒ ꯀꯣ
ꯑꯣ ꯕꯤꯖꯤꯅꯦꯁ ꯇꯧꯕ꯭ꯔꯣ
ꯍ ꯑꯩꯈꯣꯏ ꯐꯥꯔꯝ ꯑꯩꯈꯣꯏ ꯐꯥꯔꯝ ꯃꯆꯥ ꯑꯃ ꯂꯩꯌꯦ ꯑꯗꯨ ꯐꯥꯝꯗꯣ ꯑꯩꯅ ꯁꯦꯟꯅꯔꯒ ꯂꯩꯔꯦ ꯍꯧꯖꯤꯛ
ꯑꯣ ꯏꯟꯁꯥꯡ ꯅꯥꯄꯤꯒꯤꯔꯥ ꯀꯔꯤ ꯀꯔꯝꯕ ꯐꯥꯝꯅꯕ ꯑꯣ ꯑꯣ ꯑꯗꯨꯗꯤ ꯑꯗꯨꯗꯤ ꯅꯪꯒꯤ ꯂꯨꯍꯣꯡꯕꯗ ꯑꯣꯛ ꯊꯣꯡꯕꯁꯦ ꯅꯣꯏꯒꯤ ꯉꯥꯛꯇ ꯑꯣꯏꯔꯝꯅꯤꯀꯣ ꯄꯩꯁꯥ ꯆꯪꯉꯝꯃꯣꯏꯅꯦ
ꯑꯣꯛ ꯑꯣꯛꯁꯨ ꯌꯣꯛꯑꯦ ꯉꯥꯅꯨꯁꯨ ꯌꯣꯛꯑꯦ ꯑꯗꯨ ꯑꯩꯈꯣꯏ ꯑꯣꯛꯅꯤ ꯉꯁꯤ ꯍꯥꯠꯄꯗꯣ ꯑꯗꯣ ꯑꯌꯨꯛꯇ ꯈꯔ ꯊꯕꯛ ꯇꯧꯕ ꯃꯤꯕꯨ ꯊꯣꯡꯕꯤꯈ꯭ꯔꯦ ꯉꯁꯤ ꯑꯃꯨꯛ ꯊꯕꯛ ꯇꯨꯅꯤꯡꯕ ꯈꯔ ꯊꯣꯡꯕꯤꯌꯦ ꯑꯗꯨꯒꯤ ꯑꯗꯨꯒꯤꯀꯣ ꯅꯈꯣꯏꯁꯨ ꯇꯧꯕ ꯂꯥꯛꯑꯣ
ꯈꯤꯇꯪ ꯈꯤꯇꯪ ꯀꯟꯅ ꯉꯥꯡꯉꯣ ꯇꯥꯗꯦ
ꯂꯥꯎ ꯂꯥꯎ
ꯍꯥ
ꯀꯔꯤ ꯍꯥꯢꯕ
ꯈꯤꯇꯪ ꯀꯟꯅ ꯉꯥꯡꯉꯣ ꯇꯥꯗꯦ
ꯎꯝ ꯎ ꯑꯣ ꯎ ꯑꯩꯒꯤ ꯅꯦꯠꯋꯥꯛꯁꯦ ꯅꯨꯡꯉꯥꯏꯗꯒꯤꯔꯣ
ꯅꯦꯠꯋꯔꯥꯛꯇꯤ ꯅꯨꯡꯉꯥꯏꯌꯦ ꯅꯪꯒꯤ ꯅꯪꯒꯤ ꯈꯣꯟꯗꯣ ꯌꯥꯝ ꯂꯥꯞꯄꯦꯕ
ꯑꯣ ꯑꯩꯁꯦ ꯑꯩꯁꯦ ꯑꯁꯣꯝꯗ ꯊꯕꯛ ꯃꯆꯥ ꯑꯃ ꯇꯧꯕꯒꯤꯅꯦ
ꯑꯣ ꯅꯪꯁꯦ ꯊꯕꯛ ꯆꯤꯟꯕꯒꯤ ꯑꯣꯏꯔꯝꯅꯦ
ꯑꯩꯈꯣꯏꯗꯤ ꯅꯨꯄꯤ ꯊꯤꯒꯗꯧꯔꯕꯅꯤꯅ ꯑꯁ ꯊꯕꯛ ꯇꯣ ꯍꯔꯥꯎꯅ ꯍꯔꯥꯎꯅ ꯐꯖꯅ ꯇꯧꯕꯅꯦ
ꯎ ꯍꯣꯏ ꯍꯣꯏ ꯍꯔꯥꯎꯒꯗꯧꯕꯅꯤ
ꯃꯇꯦꯡ ꯄꯥꯡꯕ ꯂꯥꯛꯑꯣꯅꯦ
ꯍꯣꯏ ꯂꯥꯛꯀꯦ ꯍꯌꯦꯡ ꯆꯥꯔꯒ ꯆꯥꯈ꯭ꯔꯕ ꯃꯇꯨꯡꯗ ꯄꯪꯅꯤꯉꯥꯢ ꯂꯥꯛꯀꯦ
ꯑꯗꯨꯒ ꯄꯨꯂꯞ ꯆꯥꯛꯄꯨ ꯆꯥꯃꯤꯅꯔꯒ
ꯍꯣꯏꯅꯦ ꯍꯣꯏ ꯍꯣꯏ ꯃꯤ ꯃꯤꯌꯥꯝ ꯂꯥꯛꯀꯗꯕ ꯃꯜꯂꯦ ꯍꯌꯦꯡꯗꯤꯀꯣ
ꯍꯥꯡ
ꯍꯌꯦꯡꯗꯤ ꯃꯤ ꯃꯤ ꯌꯥꯝ ꯂꯥꯛꯀꯗꯧꯕ ꯃꯥꯜꯂꯦꯕ ꯑꯗꯨꯗꯤ
ꯍꯌꯦꯡꯗꯤ ꯃꯤ ꯌꯥꯝꯒꯅꯤ ꯑꯩꯈꯣꯏ ꯁꯥꯏꯠꯇꯒꯤ ꯅꯨꯄꯤꯒꯤ ꯁꯥꯏꯗꯒꯤ ꯃꯤ ꯂꯤꯁꯤꯡ
ꯑꯣ ꯑꯗꯨꯗꯤ ꯅꯣꯏꯁꯦ ꯋꯥꯒꯅꯤꯍꯦ ꯃꯣꯢꯕꯨ
ꯑꯗꯨ ꯑꯗꯨ ꯅꯤꯅꯦꯅꯣ ꯑꯩꯈꯣꯏꯁꯦ ꯆꯥꯛ ꯏꯟꯁꯥꯡꯁꯨ ꯊꯣꯡꯕꯁꯨ ꯅꯣꯏ ꯅꯨꯄꯤꯁꯤꯡꯅ ꯂꯥꯛꯔꯒ ꯀꯣ ꯈꯔ ꯃꯇꯦꯡ ꯄꯥꯡꯗ꯭ꯔꯦ ꯗꯤ ꯑꯩꯈꯣꯏꯗꯤ ꯑꯩꯈꯣꯏ ꯏꯃꯨꯡꯁꯦ ꯃꯤ ꯌꯥꯝꯗꯕꯅꯤꯅꯀꯣ
ꯑꯣ
ꯑꯗꯨꯒꯤ ꯈꯣꯏꯕꯨ ꯀꯧꯕꯗꯣ
ꯅꯣꯏ ꯅꯪꯒꯤ ꯅꯪꯒꯤ ꯅꯨꯄꯤ ꯑꯈꯣꯏ ꯌꯨꯝꯒꯤ ꯏꯃꯨꯡꯕꯨ ꯀꯧꯕ ꯌꯥꯗ꯭ꯔꯣ
ꯃꯈꯣꯏꯗꯤ ꯃꯈꯣꯏ ꯏꯃꯨꯡꯗꯁꯨ ꯃꯈꯣꯏ ꯅꯤꯅ ꯑꯗꯨ ꯃꯈꯣꯏ ꯏꯃꯨꯡꯁꯨ ꯆꯤꯜꯂꯦꯕ ꯃꯈꯣꯏ ꯏꯃꯨꯡꯗꯁꯨ ꯃꯥꯒꯤ ꯁꯦꯟ ꯑꯣꯞ ꯇꯧꯕꯒꯤ ꯌꯨꯝ ꯎꯝ ꯁꯤꯟꯗꯣꯛꯄꯅꯦꯃꯣꯏꯒꯤ ꯀꯔꯤ ꯀꯔꯤꯅꯣ ꯂꯣꯏꯁꯤꯟꯒꯅꯤ ꯍꯥꯏꯕ
ꯍꯣꯏꯗ ꯃꯇꯝ ꯃꯇꯝꯒꯤ ꯇꯧꯕ ꯇꯥꯔꯦ ꯑꯗꯨꯃꯥꯏꯅ
ꯅꯈꯣꯏꯗꯤ ꯀꯔꯤ ꯏꯟꯁꯥꯡ ꯊꯣꯡꯉꯦ
ꯑꯈꯣꯏꯗꯤ ꯑꯂꯨ ꯊꯣꯡꯉꯦ ꯑꯈꯣꯏꯗꯤ ꯏꯟꯁꯥꯡ ꯑꯍꯥꯎꯕ ꯆꯥꯗꯦ ꯅꯣꯏꯒꯨꯝꯅ ꯂꯨꯍꯣꯡꯗꯕꯒꯤ ꯑꯣꯛꯁꯥ ꯆꯥꯕ ꯐꯪꯗꯦ
ꯅꯈꯣꯏꯗꯤ ꯆꯤꯡꯗ ꯂꯩꯕꯅꯤꯅ ꯑꯂꯨ ꯆꯥꯔꯁꯨ ꯀꯥꯏꯗꯦ ꯆꯤꯡꯒꯤ ꯃꯤꯅꯤꯅꯀꯣ ꯑꯈꯣꯏꯗꯤ ꯑꯈꯣꯏꯗꯤ ꯇꯝꯒꯤ ꯃꯤꯅꯤꯅ ꯑꯁꯨꯝꯒꯤ ꯑꯗꯨꯒꯨꯝꯕꯗꯤ ꯍꯔ ꯍꯥꯞꯄꯅꯤꯅ ꯆꯥꯕꯗ ꯍꯛꯆꯥꯡꯗ ꯌꯥꯝ ꯁꯣꯛꯑꯕꯒꯤꯀꯣ
ꯍꯥꯔ ꯍꯥꯞꯄ ꯑꯂꯨ ꯐꯪꯕꯗꯣ ꯅꯣꯏ ꯇꯝꯗꯒꯤꯅꯦ
ꯑꯈꯣꯏꯗꯤ ꯑꯥꯂꯨ ꯆꯥꯗꯦꯗ ꯑꯗꯨꯒꯤ ꯑꯁꯣꯝꯒꯤ ꯑꯥꯂꯨ ꯆꯥꯗꯦ ꯆꯥꯔꯁꯨꯣꯟꯅꯈꯣꯏ ꯆꯤꯡꯒꯤ ꯑꯥꯂꯨ ꯆꯥꯕꯅꯤ
ꯆꯥꯔꯝꯒꯅꯤꯗ ꯆꯥꯕꯗꯤ
ꯆꯥꯗꯦꯗ ꯑꯥꯂꯨ ꯑꯈꯣꯏꯗꯤ ꯑꯁꯣꯝꯒꯤ ꯇꯝꯒꯤ ꯑꯥꯂꯨꯗꯤ ꯆꯥꯗꯦ ꯑꯈꯣꯏꯅ ꯊꯥꯕꯁꯦ ꯑꯂꯨꯁꯦ
ꯅꯣꯏ ꯇꯝꯒꯤ ꯑꯂꯨ ꯅꯣꯏ ꯇꯝꯒꯤ ꯃꯤꯅꯕꯨ ꯇꯝꯒꯤ ꯑꯜꯂꯨꯆꯥꯗ ꯆꯤꯡꯒꯤ ꯑꯂꯨ ꯆꯥꯕ ꯆꯥꯕ ꯐꯪꯒꯗ꯭ꯔꯣ
ꯆꯤꯡꯗꯗꯤ ꯑꯈꯣꯏ ꯆꯠꯂꯨ ꯍꯜꯂꯨꯎꯕꯅꯤꯅ ꯑꯂꯨꯗꯣ ꯆꯤꯡꯒꯤ ꯑꯂꯨꯗꯣ ꯂꯧꯔꯒ ꯆꯤꯡꯗꯒꯤ ꯆꯤꯡꯒꯤ ꯑꯂꯨ ꯂꯧꯔꯒ ꯆꯥꯕꯅꯦ ꯇꯝꯒꯤ ꯑꯂꯨꯗꯤ ꯍꯥꯔ ꯌꯥꯝ ꯍꯥꯞꯄꯤ
ꯐꯥꯏꯌꯦ ꯐꯥꯏꯌꯦ ꯑꯗꯨꯗꯤ
ꯎꯗꯕꯒꯤꯀꯣ ꯍꯨꯃꯥꯡ ꯄꯣꯛꯇꯕꯅꯤꯅ ꯑꯂꯨꯁꯦ ꯍꯥꯔ ꯍꯥꯞꯄ ꯆꯥꯔꯗꯤ ꯍꯛꯆꯥꯡꯗ ꯑꯈꯣꯏꯗꯤ ꯊꯕꯛꯇꯣ ꯁꯨꯗꯕꯅꯤꯅ ꯅꯈꯣꯏꯒꯨꯝꯅꯀꯣ ꯆꯤꯡꯗ ꯊꯕꯛ ꯅꯈꯣꯏ ꯁꯨꯕꯒꯨꯝꯅ ꯑꯈꯣꯏꯗꯤ ꯇꯝꯗꯗꯤ ꯁꯨꯗꯕꯅꯤꯅꯀꯣ ꯍꯨꯃꯥꯡ ꯁꯦ ꯄꯥꯛꯊꯣꯛꯇꯕꯅꯤꯅ ꯍꯥꯔ ꯍꯥꯞꯄ ꯍꯦꯛ ꯆꯥꯎꯕꯗ ꯍꯛꯆꯥꯡ ꯍꯦꯛ ꯁꯣꯛ
ꯍꯣꯏ ꯍꯣꯏ ꯆꯨꯝꯃꯦ ꯆꯨꯝꯃꯦ ꯍꯣꯏ ꯍꯟꯅꯨꯁꯨꯨ ꯊꯨꯅ ꯍꯅꯨ ꯄꯨꯅꯦ
ꯎꯝ ꯍꯔ ꯆꯔꯗꯤꯊꯨꯅ ꯍꯟꯅꯨꯕꯅꯦ
ꯍꯣꯏ
ꯑꯗꯨꯒꯤ ꯑꯈꯣꯏꯗꯤ ꯍꯥꯔ ꯆꯥꯗ꯭ꯔꯦ ꯅꯈꯣꯏꯁꯨ ꯐꯥꯔꯝꯗꯣ ꯈꯔ ꯆꯧ ꯆꯧꯅ ꯇꯧꯑꯣꯅ ꯅꯈꯣꯏꯒꯤ ꯈꯨꯟꯗ
ꯍꯣꯏ ꯇꯧꯒꯦ ꯅꯣꯏ ꯂꯧꯕ ꯂꯥꯛꯀꯦ ꯍꯥꯏꯔꯗꯤ
ꯍꯥꯔ ꯍꯥꯞꯇꯕꯤꯗꯀꯣ ꯑꯈꯣꯏ ꯑꯥ ꯑꯂꯨ ꯑꯥꯂꯨꯒꯨꯝꯕ ꯀꯣꯕꯤꯒꯨꯝꯕ ꯐꯖꯅ ꯊꯥꯕꯗ
ꯀꯣꯕꯤ ꯌꯥꯝ ꯂꯩꯅꯦ ꯄꯨꯨꯕ ꯂꯥꯛꯑꯣ ꯐ꯭ꯔꯤꯗ ꯄꯤꯒꯦ
ꯑꯁ ꯑꯗꯨꯗꯤ ꯌꯥꯝ ꯐꯕ ꯋꯥꯅꯤ ꯑꯩ ꯒꯥꯔꯤ
ꯍꯣꯏ ꯅꯪꯒꯤ ꯅꯪꯒꯤ ꯅꯪꯒꯤ ꯂꯨꯍꯣꯡꯕꯗ ꯆꯥꯅꯤꯡꯉꯥꯏ ꯍꯌꯦꯡ ꯂꯧꯕ ꯂꯥꯛꯑꯣ ꯑꯌꯨꯛꯇ
ꯑꯦ ꯑꯗꯨꯗꯤ ꯆꯞ ꯆꯥꯔꯦ ꯍꯌꯦꯡ ꯒꯥꯔꯤ ꯑꯃ ꯊꯥꯕ ꯇꯥꯔꯦ ꯑꯗꯨꯗꯤ ꯑꯩ ꯊꯕꯛ ꯈꯔ ꯂꯣꯏꯁꯤꯜꯂꯒ ꯑꯃꯨꯛ ꯍꯣꯔꯦꯟ ꯀꯣꯜ ꯇꯧꯔꯛꯀꯦ ꯅꯈꯣꯏ ꯂꯥꯛꯎꯀꯣ
ꯍꯣꯏ ꯍꯣꯏ ꯍꯣꯏ